ꯍꯂꯣ
ꯍꯜꯂꯣ
ꯑꯗꯣ
ꯍꯜꯂꯣ
ꯍꯜꯂꯣ ꯇꯥꯕ꯭ꯔꯣ
ꯇꯥꯏꯌꯦ ꯇꯥꯏꯌꯦ ꯎꯝ
ꯑꯣ ꯑꯣ ꯑꯣ ꯑꯩꯗꯤ ꯇꯥꯗꯕ꯭ꯔꯥ ꯍꯥꯏꯅ ꯈꯜꯂꯦ
ꯎꯝ ꯇꯥꯔꯦ ꯇꯥꯔꯦ
ꯀꯩ ꯀꯩ ꯃꯊꯦꯜ ꯆꯥꯔꯔꯕ
ꯑꯩꯁꯦ ꯆꯥꯛ ꯆꯥꯗ꯭ꯔꯤꯌꯦ
ꯑꯣ ꯆꯥꯛ ꯆꯥꯗ꯭ꯔꯤꯌꯥ ꯑꯣ
ꯅꯪꯗꯤ
ꯑꯩꯔꯣ ꯑꯩ ꯆꯥꯕ ꯂꯣꯏꯕ ꯉꯥꯏꯍꯥꯛ ꯑꯣꯏꯔꯦ ꯅꯪꯗꯣ ꯊꯦꯡꯕꯁꯤꯗ ꯆꯥꯔꯕ꯭ꯔꯅ ꯑꯗꯨꯏꯅꯦ ꯍꯪꯉꯤꯁꯦ
ꯎꯝ ꯑꯩ ꯆꯥꯅꯤꯡꯗ꯭ꯔꯤꯕꯒꯤ ꯂꯩꯔꯝꯕ ꯀꯩ ꯌꯦꯟꯁꯥꯡ ꯆꯥꯔꯕ
ꯑ ꯆꯋꯥꯏ ꯊꯣꯡꯉꯦ
ꯎꯝ
ꯑ ꯑꯗꯨꯒ ꯑꯃꯦꯠꯄ ꯑꯃ ꯇꯧꯔꯒ ꯆꯥꯔꯦ
ꯍꯧꯅꯦ
ꯎꯝ ꯍꯥꯎꯔꯦ ꯍꯥꯎꯔꯦ
ꯎꯝ
ꯑꯗꯣ
ꯅꯪ ꯒꯥꯔꯤ ꯐꯥꯏ ꯍꯥꯏꯗꯤ ꯀꯃꯥꯏꯅ ꯇꯧꯔꯕ
ꯑꯁ ꯄꯨꯂꯤꯁꯁꯤꯡꯁꯦ ꯃꯣꯏꯒꯤ ꯗ꯭ꯌꯨꯇꯤꯕꯨꯗꯤ ꯇꯧꯖꯕꯀꯣ ꯑꯗꯣ ꯃꯁꯥꯒꯤ ꯃꯊꯧꯕꯨꯗꯤ ꯇꯧꯖꯕ ꯑꯗꯨꯕꯨ ꯊꯧꯕ ꯀꯥꯟꯗꯗ ꯃꯃꯥꯡꯗ ꯃꯌꯥꯝ ꯍꯦꯜꯃꯦꯠ ꯎꯞꯇꯕꯤꯗ ꯃꯌꯥꯝ ꯊꯧꯈꯤꯕꯗꯣ ꯑꯗꯨꯁꯨ ꯈꯪꯗꯦ ꯀꯃꯥꯏꯅꯕꯨ ꯌꯦꯡꯉꯒ ꯐꯥꯔꯤꯅꯣ ꯈꯪꯗꯦ ꯃꯣꯏꯁꯨ ꯍꯦꯛꯇ ꯍꯦꯛ ꯌꯧꯁꯤꯜꯂꯛꯄꯒ ꯑꯩ ꯍꯦꯛꯇ ꯐꯥꯏ ꯑꯇꯣꯞꯄꯁꯤꯡꯗꯣ ꯊꯧꯕꯁꯨ ꯌꯥꯎꯏꯤꯁꯨ ꯌꯥꯎꯏ ꯑꯗꯨꯕꯨꯗꯤ
ꯅꯪꯅ ꯄꯪꯕꯒꯤ ꯑꯣꯏꯔꯝꯒꯅꯤ ꯑꯗꯨꯗꯤ
ꯑꯩꯅ ꯄꯪꯕꯒꯤ ꯅꯠꯇꯒ ꯃꯣꯏꯅ ꯁꯤꯡꯕ ꯑꯣꯏꯔꯦ
ꯃꯣꯏ ꯅꯪꯅ ꯄꯪꯕꯒꯤ ꯑꯗꯨꯝ ꯊꯧꯖꯤꯟꯕ ꯑꯣꯏꯔꯝꯒꯅꯤ
ꯑ ꯑꯩꯗꯣ ꯊꯥꯎꯖꯤꯟꯕ ꯑꯩ ꯃꯣꯏꯒꯤ ꯃꯅꯥ ꯑꯣꯏꯔꯞ ꯍꯥꯏꯗꯤ ꯅꯥꯀꯟ ꯂꯣꯡꯗꯨꯗ ꯊꯧꯕꯅꯦꯕ ꯑꯗꯨꯅꯅꯤꯅꯦ
ꯎꯝ
ꯑꯗꯨꯗ ꯍꯦꯜꯃꯦꯠꯇꯁꯨ ꯎꯞꯍꯧꯗ꯭ꯔꯕꯩꯗꯣ ꯑꯗꯨꯒ ꯊꯧꯕꯗꯨꯁꯨ ꯌꯥꯝ ꯀꯟꯅꯕꯨꯗꯤ ꯊꯧꯗꯕ ꯑꯗꯨꯒ ꯀꯩ ꯍꯥꯏꯇꯥꯔꯦ ꯃꯤꯒꯤ ꯒꯥꯔꯤꯗꯣ ꯒꯥꯔꯤ ꯑꯆꯧꯕꯒꯤ ꯃꯅꯤꯡꯗꯨꯗ ꯅꯞꯄꯒ ꯊꯧꯍꯧꯗꯕꯗꯣ ꯑꯗꯨꯁꯨ ꯊꯧꯍꯧꯗ꯭ꯔꯕ ꯏꯀꯣꯛ ꯀꯣꯛꯅ ꯑꯗꯨꯝ ꯊꯧꯁꯤꯜꯂꯕꯅꯤꯅ
ꯑꯗꯨꯅꯦ ꯄꯪꯕꯩꯅꯦꯕ ꯅꯪꯒꯤꯗꯣ ꯑꯇꯣꯞꯄꯒꯤ ꯑꯃꯐꯛ ꯑꯣꯏꯗ꯭ꯔꯦꯕ
ꯎꯝ
ꯄꯪꯕꯇꯪꯒꯤ ꯑꯣꯏꯗꯣꯏꯅꯦꯕ
ꯎꯝ ꯑꯗꯨꯒꯤ ꯐꯥꯔꯦꯠ ꯇꯧꯔꯤꯁꯦ ꯑꯗꯒꯤ ꯑꯩꯒꯤ ꯁꯛꯇꯥꯛꯁꯦ ꯄꯤꯔꯛꯑꯣ ꯑꯗꯨꯗꯒꯤ ꯀꯔꯤ ꯀꯔꯤ ꯄꯤꯔꯛꯑꯣ ꯈꯣꯠꯂꯣ ꯇꯧꯕꯁꯤꯗ ꯑꯗꯨꯗꯁꯨ ꯑꯩꯁꯦ ꯄꯪꯃꯟꯗꯅ ꯄꯤꯔꯨꯔꯦ ꯑꯗꯨꯗꯒꯤ ꯃꯣꯏꯅ ꯆꯦꯛ ꯀꯩꯀꯩ ꯇꯧꯔꯒ ꯐꯣꯇꯣ ꯀꯥꯞꯄꯦ ꯒꯥꯔꯤꯒ ꯇꯧꯔꯒ ꯂꯣꯏꯅꯅ ꯑꯗꯨꯗꯒꯤ ꯃꯣꯏꯅ ꯑꯗꯨꯝ ꯐꯥꯔꯒ ꯍꯥꯏꯗꯤ ꯀꯥꯞꯄ ꯈꯣꯠꯇꯅ ꯂꯣꯏꯈ꯭ꯔꯦꯕꯀꯣ ꯑꯗꯨꯗꯒꯤ ꯑꯩꯈꯣꯏꯒꯤ ꯕꯕꯥꯗꯨꯁꯨ ꯉꯥꯏꯍꯥꯛꯇꯪ ꯉꯥꯏꯔꯝꯃꯣ ꯍꯥꯏꯕꯗꯣ ꯉꯥꯏꯔꯗꯤ ꯐꯗꯧꯕ ꯉꯥꯏꯗ꯭ꯔꯦ ꯑꯗꯒꯤ ꯃꯣꯏꯒꯤ ꯑꯣꯐꯤꯁꯥꯔꯁꯤꯡꯗꯨꯒ ꯋꯥꯔꯤ ꯁꯥꯥꯟꯅꯔꯦ ꯑꯗꯨꯝ ꯌꯥꯗ꯭ꯔꯦꯕ ꯚꯦꯍꯤꯀꯜ ꯀꯥꯡꯕꯨ ꯑꯣꯏꯕꯅꯤꯅꯀꯣ ꯑꯗꯨꯗ ꯌꯥꯗ꯭ꯔꯦ ꯑꯗꯨ ꯀꯥꯞꯄ ꯂꯣꯏꯈ꯭ꯔꯕꯅꯤꯅ ꯈꯣꯠꯄꯅꯤꯅ ꯍꯥꯏꯗꯅ ꯑꯗꯨꯝ ꯇꯣꯛꯈ꯭ꯔꯦꯕ ꯑꯗꯨꯅ ꯎꯄꯥꯏ ꯂꯩ ꯇꯦ ꯎꯝ ꯌꯥꯎꯈ꯭ꯔꯦ ꯄꯩꯁꯥ ꯃꯌꯥꯝ ꯑꯃꯁꯨ ꯀꯛꯁꯤꯜꯂꯝꯃꯦ ꯇꯧꯔꯤꯁꯦ
ꯇꯧꯒ ꯊꯟꯖ
ꯎꯝ ꯑꯗꯨꯃꯥꯏꯅ ꯇꯧꯔꯦ
ꯄꯪꯕ ꯅ
ꯎꯝ
ꯈꯔ ꯈꯔ ꯁꯤꯡꯉꯗꯤ ꯐꯠ ꯂꯥꯎꯅ ꯂꯩꯔ ꯆꯠꯄ ꯆꯠꯇ꯭ꯔꯃꯛꯁꯨ ꯑꯦ ꯌꯥꯎꯗꯦ ꯈꯣꯠꯇꯦ ꯍꯥꯏꯔꯒ ꯀꯩꯅꯣꯃ ꯈꯣꯠꯄ ꯈꯔ ꯇꯧꯔꯒꯀꯣ ꯑꯗꯨꯝ ꯌꯥꯕꯅꯤ ꯄꯩꯁꯥꯗ ꯃꯌꯥꯝ ꯆꯪꯉ ꯑꯍꯟ ꯇꯧꯕꯩ ꯁꯔꯨꯛꯇꯤ
ꯎꯝ ꯀꯣꯏꯅꯁꯨ ꯈꯔ
ꯑꯗꯨꯕꯨꯗꯤ ꯅꯣꯏꯅꯕꯨꯗꯤ ꯁꯣꯏꯕ ꯑꯣꯏꯔꯁꯨ
ꯍꯥꯟꯅ ꯐꯥꯕꯃꯛ ꯅꯠꯇꯕꯅꯤꯅ ꯑꯩꯈꯣꯏꯒꯤꯛ ꯇꯥꯛꯁꯦꯗꯣ ꯄꯤꯔꯛꯑꯣ ꯍꯥꯏꯕꯗꯨꯗ ꯀꯣꯏꯅ ꯈꯜꯂꯤꯁꯤꯅ ꯑꯦ ꯃꯥꯁꯦ ꯀꯔꯥꯏꯒꯤꯅꯣ ꯌꯦꯡꯒꯦ ꯍꯥꯏꯅ ꯈꯜꯂꯤꯕ꯭ꯔꯥ ꯍꯥꯏꯕꯒꯤ ꯀꯣꯛꯁꯤꯗ ꯉꯥꯏꯍꯥꯛꯁꯨ ꯄꯨꯨꯔꯦ ꯑꯗꯨꯗꯒꯤ ꯑꯗꯨꯝ ꯀꯩꯅꯣ ꯇꯧꯍꯜꯂꯕ ꯍꯥꯏꯇꯥꯔꯦ ꯑꯗꯨꯒꯗꯤ
ꯎꯝ ꯌꯥꯝ ꯐꯅ ꯈꯟꯇꯣꯛ ꯎꯄꯗꯣ
ꯎꯝ ꯑꯩꯈꯣꯏꯒꯤ ꯑꯥꯙꯥꯔꯗ ꯑꯩꯈꯣꯏꯒꯤ ꯀ꯭ꯌꯨ ꯑꯥꯔ ꯀꯣꯗꯅ ꯀꯔꯤꯅꯣ ꯌꯥꯎꯕ꯭ꯔꯥ ꯀꯩꯅ‌ꯣꯝ ꯇꯧꯗꯏꯅꯦ ꯑꯗꯥꯒꯤ ꯅꯝꯕꯔꯗꯨꯔ ꯀꯔꯤꯅꯣ ꯑꯗꯨꯗ ꯏꯔ
ꯏꯁꯀꯦꯟ ꯇꯧꯔꯝꯃꯅꯤꯅꯦ ꯑꯗꯨꯣ ꯃꯗꯨ ꯏꯊꯣꯛ ꯊꯣꯛꯑꯝꯃꯅꯤ
ꯑꯥ ꯑꯗꯨꯗꯩ ꯊꯣꯛꯄꯗꯨꯅ ꯑꯗꯒꯤ ꯃꯥꯁꯦ ꯆꯍꯤ ꯀꯌꯥ ꯁꯨꯔꯦ ꯑꯗꯨ ꯁꯨꯔꯦ ꯑꯗꯨꯗꯒꯤ ꯗ꯭ꯔꯥꯏꯚꯤꯡ ꯂꯥꯏꯁꯦꯟꯁ ꯍꯪꯉꯛꯄꯗ ꯂꯔꯅꯔ ꯄꯥꯏꯕꯅꯤꯅ ꯃꯥꯏꯅꯔꯅꯤ ꯍꯥꯏꯅ ꯃꯥꯅ ꯍꯦꯜꯃꯦꯠꯀꯤ ꯂꯤꯁꯤꯡ ꯑꯃꯅꯦ ꯃꯥꯏꯅꯔꯒꯤ ꯂꯤꯁꯤꯡ ꯃꯉꯥꯅꯤ ꯍꯥꯏꯕꯒꯤ ꯇꯔꯨꯛ ꯀꯛꯁꯜꯂꯛꯑꯦ ꯑꯗꯨꯗꯒꯤ ꯑꯗꯨꯝ ꯋꯥꯈꯜ ꯅꯨꯡꯉꯥꯏꯇ ꯅꯨꯡꯉꯥꯏꯇ ꯍꯜꯂꯛꯑꯦꯗꯅ ꯑꯗꯒꯤ ꯀꯛꯄꯁꯨ ꯌꯥꯗ ꯍꯥꯏꯗꯤ ꯑꯥꯈꯣꯏꯒꯤ ꯆꯂꯥꯟ ꯀꯛꯈꯤꯕꯗꯣ ꯑꯗꯨꯗꯣ ꯑꯝꯇ ꯀꯛꯄꯤꯌꯣ ꯍꯥꯏꯕꯁꯨ
ꯆꯂꯥꯟ ꯀꯛꯈꯤꯕꯁꯤꯗꯤ ꯊꯤꯍꯧꯕꯅ ꯗꯤ ꯐꯕꯅꯦ ꯅꯠꯇ꯭ꯔꯗꯤ ꯍꯌꯦꯡꯋꯥꯏ ꯑꯗꯨꯝ ꯕꯦꯔꯥꯗꯤ ꯀꯥꯕꯅꯦ ꯄꯩꯁꯥ ꯆꯪꯉꯦꯅ ꯅꯪꯅ ꯑꯗꯨꯝ ꯈꯜꯂ ꯈꯜꯂ ꯑꯗꯨꯝ ꯂꯩꯕꯗ ꯑꯗꯨꯝ ꯀꯩꯅꯣ ꯇꯧꯈꯤꯅꯦꯕ
ꯎꯝ ꯃꯣꯏꯅ ꯍꯦꯟꯀꯠꯇꯤ ꯍꯦꯟꯀꯠꯂꯤꯕ꯭ꯔꯥ ꯑꯗꯨꯗꯤ ꯈꯪꯗꯦ ꯍꯦꯟꯀꯠꯇꯦ ꯍꯥꯏꯕ꯭ꯔꯥ ꯑꯗꯣ ꯃꯣꯏꯒꯤ ꯂꯩꯗꯤ ꯂꯩꯕ ꯃꯥꯜꯂꯤ
ꯎꯝ ꯅꯪ ꯍꯥꯏꯗꯤ ꯄꯩꯁꯥꯗꯨꯗꯤ ꯀꯣ ꯂꯩꯕꯗ ꯀꯩꯅꯣ ꯇꯕꯅꯗꯤ ꯐꯩ ꯅꯠꯇ꯭ꯔꯗꯤ ꯑꯗꯨꯝ ꯃꯥꯡꯖꯕꯁꯦ ꯑꯩꯈꯣꯏꯒꯤ ꯑꯣꯏꯗꯣꯏꯅꯦꯕ ꯑꯗꯨꯗꯤ
ꯎꯝ
ꯑꯗꯨꯅ
ꯋꯥꯈꯜ ꯅꯨꯡꯉꯥꯏꯇ ꯅꯨꯡꯉꯥꯏꯇ ꯇꯧꯔꯦꯅꯦ ꯇꯧꯔꯤꯁꯦ ꯑꯥꯗ
ꯆꯨꯝ ꯆꯨꯝꯃꯦ
ꯀꯩꯅꯣꯗ ꯎ ꯀꯩ ꯍꯥꯏꯈ꯭ꯔꯦ ꯑ ꯀꯣꯔꯠꯇ ꯆꯠꯂꯀꯥꯟꯗꯗꯤ ꯊꯤꯒꯗꯕꯅꯦ ꯍꯥꯏ ꯑꯗꯨꯗꯒꯤ
ꯑ ꯑꯗꯨꯣ ꯀꯩꯅꯣ ꯍꯥꯏꯗꯔ ꯀꯩꯅꯣ ꯃꯟ ꯅꯨꯃꯤꯠꯇ ꯂꯥꯄꯅꯤꯅꯦ ꯃꯣꯏꯒꯤ ꯑꯗꯣ ꯚꯦꯀꯜꯒꯤ ꯄꯩꯁꯥꯒꯨꯝ ꯈꯔ ꯄꯩꯁꯥꯗꯣ ꯇꯥꯔ
ꯑꯥ
ꯑꯥ ꯇꯃꯣꯗꯤ ꯈꯪꯗꯦ ꯑꯗꯨꯃꯥꯏꯅ ꯑꯃꯗꯤ ꯀꯩꯅꯣ ꯂ ꯂꯥꯛꯅꯦ ꯑꯗꯨꯃꯥꯏꯅ ꯇꯧꯔꯀꯥꯟꯗ ꯂꯧꯍꯟꯕꯤꯗꯨꯗ
ꯑꯥ ꯑꯩꯁ‌ꯣ ꯈꯪꯗ꯭ꯔꯦ ꯑꯗꯨꯃꯥꯏꯅ ꯇꯧꯗꯤ ꯍꯥꯏꯌꯦ ꯇꯧꯔꯤꯁꯦ ꯀꯔꯤꯃꯥꯏꯕꯨ ꯇꯧꯗꯣꯏꯅꯣ ꯈꯪꯗꯦ ꯑꯗꯨꯗꯨꯅ ꯊꯕꯛ ꯆꯠꯄ ꯈꯣꯠꯄꯁꯦ ꯍꯧꯖꯤꯛ ꯀꯤ ꯂꯩꯔꯕꯅꯤꯅꯦ ꯑꯩꯁꯦ ꯆꯠꯂꯦ ꯆꯠꯐꯝ ꯈꯪꯗ ꯊꯕꯛ ꯑꯃꯗ ꯆꯠꯄꯗ ꯅꯨꯡꯉꯥꯏꯇ꯭ꯔꯕꯅꯤꯅꯦ ꯇꯧꯔꯤꯁꯦ ꯑꯗꯨ ꯅꯣꯏꯒꯤꯗꯤ ꯒꯥꯔꯤ ꯑꯅꯧꯕ ꯑꯃ ꯂꯧꯋꯦ ꯀꯥꯏꯅꯒ ꯇꯧꯗꯥꯏꯅꯦ ꯍꯜꯂꯣ ꯍꯜꯂꯣ ꯇꯥꯕꯔꯣ ꯍꯜꯂꯣ ꯇꯥꯕ꯭ꯔꯣ
ꯍꯜꯂꯣ
ꯑꯣ ꯇꯥꯔꯦ ꯇꯥꯔꯦ ꯇꯥꯔꯦ ꯇꯔꯦ
ꯍꯥꯥ
ꯇꯥꯔꯦ ꯇꯥꯔꯦ ꯇꯥꯔꯦ ꯐꯖ ꯐꯖꯅꯕꯨ ꯇꯥꯔꯕꯣ ꯎꯝ ꯅꯣꯏꯒꯤ ꯒꯥꯔꯤ ꯂꯩꯈꯤꯕꯗꯨꯗꯤ ꯅꯪ ꯊꯧꯕ ꯇꯝꯒꯅꯤ ꯗꯨꯗꯤ ꯇꯝꯗ꯭ꯔꯕꯣ
ꯑꯧ ꯃꯇꯝ ꯏꯔꯩ ꯂꯩꯇꯕꯒꯤ ꯇꯝꯗꯦ
ꯎꯝ ꯄꯟ ꯆꯒꯗꯕꯅꯤ ꯅꯨꯄꯤꯁꯨ ꯆꯞ ꯃꯥꯟꯅꯅ ꯒꯥꯔꯤ ꯊꯧꯕ ꯈꯣꯠꯄ ꯑꯃ ꯑꯃ ꯃꯤꯠ ꯃꯥꯏ ꯁꯤꯡꯅ ꯂꯩꯒꯗꯕꯅꯤꯅ ꯊꯧꯒꯗꯕꯅꯤ ꯇꯝꯁꯤꯜꯂꯣ ꯍꯩꯕ ꯀꯥꯟꯅꯕꯅꯦ ꯊꯕꯛ ꯑꯊꯑ ꯑꯀꯥꯏ ꯂꯥꯛꯄ ꯃꯇꯝꯗ ꯀꯥꯟꯅꯕꯅꯤ ꯑꯗꯣ ꯆꯥꯛ ꯀꯩꯀꯩꯗꯤ ꯆꯥꯒꯗꯕ ꯀꯌꯥꯝ ꯋꯥꯠꯂꯤꯕ
ꯆꯥꯗꯧꯕꯅꯦ
ꯑꯣ ꯑꯗꯥꯏ ꯑꯗꯥꯏꯗ ꯅꯣꯡꯕꯨ ꯇꯥꯕ꯭ꯔꯣ
ꯅꯣꯡꯁꯦ ꯉꯁꯥꯏ ꯑꯌꯨꯛꯀꯗꯤ ꯇꯥꯔꯝꯃꯦ ꯑꯗꯨꯒꯗꯣ ꯑꯃꯨꯛ ꯅꯨꯡꯁꯥ ꯑꯃꯨꯛ ꯁꯥꯗꯣꯔꯛꯑꯦ ꯅꯣꯡꯒꯨꯝꯕ ꯅꯨꯡꯁꯥꯁꯤꯁꯨ ꯍꯧꯖꯤꯛ ꯀꯥꯟꯁꯦ ꯒ꯭ꯌꯥꯟ ꯃꯦꯟꯂꯝ ꯇꯥꯗꯦ ꯆꯨꯅꯤꯡ ꯃꯇꯝ ꯆꯨꯕꯅꯤꯗ
ꯎꯝ ꯑꯗꯨ ꯅꯣꯡꯁꯦ ꯊꯕꯛ ꯆꯠꯄ ꯈꯣꯠꯄꯗꯤ ꯍꯥꯏꯗꯤ ꯆꯨꯝꯅꯒꯤ ꯂꯩꯕꯩꯗꯤ ꯅꯨꯡꯉꯥꯏꯕꯀꯣ ꯅꯠꯇ꯭ꯔꯗꯤ ꯅꯨꯡꯉꯥꯏꯇꯦ ꯈꯔ ꯍꯥꯏꯗꯤ ꯊꯕꯛ ꯆꯠꯄꯗ ꯑꯩꯈꯣꯏꯒꯤ ꯏꯆꯣꯠ ꯆꯣꯠꯂꯒ ꯇꯧꯕꯗꯣ ꯅꯨꯡꯉꯥꯏꯇꯦꯗꯅꯀꯣ
ꯎꯝ ꯃꯥꯅꯦ
ꯈꯔ ꯅꯨꯡꯉꯥꯏꯕꯗꯤ ꯋꯥꯠꯂꯦꯕ ꯑꯗꯨꯃꯥꯏꯅ ꯇꯧꯕꯁꯦ
ꯎꯝ
ꯑꯗꯣ ꯀꯔꯤ ꯆꯥꯕꯗꯤ ꯀꯔꯤ ꯍꯦꯟꯖꯥꯡ ꯆꯥꯗꯣꯔꯤꯕ꯭ꯔꯥ
ꯌꯦꯟ ꯆꯥꯒꯅꯤ
ꯑꯣꯀꯦ ꯑꯣꯀꯦ ꯑꯣ ꯍꯥꯎꯔꯅꯤ ꯍꯥꯎꯔꯅꯤ ꯐꯖ ꯐꯖꯅ ꯆꯥꯊꯣꯛꯇꯅ ꯇꯧ ꯑꯗꯨꯃꯥꯏꯅ ꯍꯥꯏꯇꯥꯔꯦ
ꯍꯣꯏ ꯍꯣ ꯑꯩꯁꯨ ꯆꯥꯛ ꯆꯥꯊꯣꯛꯅꯕ ꯇꯧꯒꯒ
ꯎꯝ ꯑꯗꯨꯃꯥꯏꯅ ꯀꯩꯅꯣ ꯇꯧꯒꯗꯕꯅꯤ ꯆꯥꯗꯅ ꯍꯥꯎꯅ ꯀꯩꯅꯣ ꯇꯧꯗꯧꯅꯤ